ꯋꯥꯔꯤ ꯂꯣꯏꯗ꯭ꯔꯤꯀꯥꯟꯗ ꯃꯨꯠꯈ꯭ꯔꯦꯅꯦ
ꯃꯨꯠꯊꯣꯛꯈ꯭ꯔꯦ
ꯎꯝ ꯀꯔꯤꯅꯣ ꯍꯧꯖꯤꯛ ꯏꯕꯥꯅꯤ ꯍꯥꯏꯔꯤꯗꯣ
ꯑꯣ ꯑꯣ ꯀꯩ ꯈꯉꯞ ꯈꯣꯡꯎꯞ ꯇꯣꯡꯕꯩ ꯃꯇꯥꯡ ꯌꯧꯈ꯭ꯔꯥ
ꯑꯣ ꯑꯣ ꯑꯣ ꯑꯣ ꯑꯩꯗꯤ ꯑꯗꯨꯒꯨꯝꯕꯗꯣ ꯄꯨꯔꯛꯅꯤꯉꯥꯏ ꯇꯜꯂꯦꯕ
ꯍꯣꯏ ꯑꯗꯨꯕꯨꯗꯤ ꯇꯣꯡꯕꯁꯨ ꯌꯥꯝ ꯂꯩꯇꯕꯅꯤꯅ
ꯎꯝ
ꯃꯐꯝ ꯑꯗꯨ ꯆꯦ ꯍꯣꯏ ꯍꯌꯦ ꯀꯥꯡ ꯆꯠꯂꯣꯏꯗ꯭ꯔꯣ
ꯇꯔꯤ
ꯍꯌꯦꯡ ꯎ ꯍꯌꯦꯡꯗꯣ ꯀꯨꯝꯍꯩ ꯂꯩꯦꯕꯀꯣ ꯀꯥꯡ ꯍꯥꯏꯅ ꯑꯃ ꯈꯪꯕ꯭ꯔꯥ ꯀꯥꯎꯟꯇꯤꯡꯕꯗꯣ
ꯍꯣꯏ ꯍꯣꯏ ꯈꯪꯉꯦ
ꯎꯝ ꯍꯌꯦꯡ ꯀꯥꯡ ꯀꯥꯡꯅꯦꯕ ꯑꯗꯨꯗꯣ ꯁꯨꯝ ꯌꯦꯡꯕ ꯊꯣꯛꯑꯣꯏꯗ꯭ꯔꯣ
ꯍ ꯇꯧ ꯃꯥꯟꯗꯦꯗ ꯑꯁ ꯍꯥꯏꯗꯤ ꯑꯁꯤ ꯂꯝ ꯑꯩꯈꯣꯏ ꯍꯧꯖꯤꯛ ꯂꯩꯀꯥꯏꯁꯦ ꯂꯝꯕꯤ ꯐꯠꯇꯕꯅꯤꯅ ꯆꯠꯊꯣꯛ ꯅꯤꯡꯉꯥꯏ ꯇꯜꯂꯦ ꯗꯨꯀꯥꯟ ꯊꯥꯎ ꯆ ꯊꯉ ꯇꯜꯂꯦ ꯂꯝꯕꯤ ꯂꯝꯕꯤꯗꯣ ꯅ ꯆꯨꯕꯅꯤꯅ ꯑꯁ ꯀꯔꯤ ꯍꯥꯏꯕ ꯏꯁꯤꯡꯅ ꯂꯣꯏ ꯇꯧ
ꯂꯝꯕꯤ ꯄꯦꯠꯂꯤꯔꯕ ꯂꯩꯈꯣꯝ ꯊꯣꯛꯄꯗꯣ ꯑꯣ
ꯊꯣꯛꯅꯤꯡꯉꯥꯏ ꯇꯜꯂꯦꯅꯦ ꯀꯥꯡꯗꯔꯣ ꯅꯣꯏꯅ ꯀꯩꯅꯣ ꯈꯦꯁꯇ꯭ꯔꯤꯔꯥ ꯆꯥꯕꯗꯣ
ꯑ ꯃꯥꯅꯤ ꯀꯗ ꯍꯥꯎꯅꯦꯦ
ꯑꯅꯤꯔꯛ ꯄꯨꯔꯥ ꯆꯥꯈ꯭ꯔꯦ ꯑꯩ
ꯑꯣ ꯀꯥꯡꯗꯔꯣ ꯅꯠꯇ꯭ꯔꯒꯅ ꯂꯩꯔꯁꯦ
ꯑꯥ ꯑꯥ ꯀꯥꯡꯗ ꯑꯩꯈꯣꯏ ꯌꯨꯝꯕꯨꯅ ꯄꯤꯔꯛꯄꯅꯦꯕꯀꯣ
ꯑ
ꯑꯩ ꯅꯍꯥꯟ ꯀꯩꯅꯣ ꯀ꯭ꯂꯥꯁ ꯇꯨꯋꯦꯜꯐ ꯀꯥꯕ ꯃꯇꯝꯗꯅꯤꯗ ꯑꯩꯒꯤ ꯌꯝꯕꯨ ꯌꯨꯝꯕꯨꯗꯣ ꯃꯤ ꯌꯥꯝ ꯐꯩꯌꯦꯕꯀꯣ ꯃꯥꯗꯣ
ꯎꯝ
ꯅꯨꯄꯤ ꯅꯨꯄꯤ ꯉꯥꯛꯇꯅꯤꯅ ꯃꯥꯅ ꯄꯣꯛꯄꯗꯣ ꯀꯩꯅꯣ ꯃꯋꯥꯗꯤ ꯂꯩꯇ꯭ꯔꯦ ꯑꯗꯨ ꯌꯨꯝ ꯚꯔꯥ ꯂꯩꯕꯅꯦꯕ ꯃꯣꯏꯗ ꯀꯥꯡꯒꯤ ꯈꯦꯆ꯭ꯔꯤꯗꯣ ꯆꯥꯁꯦ ꯍꯥꯏꯅ ꯆꯥꯔꯦ ꯑꯗꯨꯒ ꯀꯥꯡꯒꯤ ꯃꯇꯥꯡꯗ ꯅꯠꯇꯦ ꯑꯗꯨꯝ ꯅꯣꯏꯒꯤ ꯀꯩꯅꯣ ꯐꯪꯁꯟꯒꯨꯝꯕ ꯂꯩꯔꯗꯤ ꯀꯨꯝꯍꯩꯒꯨꯝꯕ ꯂꯩꯔꯗꯤ ꯑꯩꯈꯣꯏꯕꯨ ꯄꯨꯕꯤꯌꯦꯕ
ꯕ ꯑꯣ
ꯆꯥꯛꯁꯨꯣ ꯑꯗꯨꯃꯥꯏꯅ
ꯆꯦꯁꯦ ꯑꯩꯈꯣꯏ ꯑꯩꯈꯣꯏꯒꯤ ꯀꯩꯅꯣꯒꯤ ꯂꯨꯍꯣꯡꯕ ꯆꯠꯂꯕ
ꯆꯠꯇꯔꯤꯗ ꯑꯗꯨꯗꯤ
ꯑꯝ
ꯅꯍꯥꯟ ꯑꯩꯈꯣꯏ ꯑꯣꯖꯥ ꯑꯩꯈꯣꯏ ꯃꯤꯁ ꯑꯃ ꯂꯨꯍꯣꯡꯕ ꯃꯇꯝꯗꯗꯤ ꯑꯩꯈꯣꯏ ꯁꯦꯃꯦꯁꯇꯔꯗꯣ ꯃꯥꯅ ꯇꯥꯛꯄꯅꯦꯕ ꯑꯗꯨꯒꯤ ꯂꯥꯛꯑꯣꯗꯤ ꯍꯥꯏꯕꯅꯦ ꯃꯥꯒꯤ ꯍꯩꯖꯤꯡꯄꯣꯠꯇꯣ
ꯎꯝ
ꯅꯨꯡꯗꯥꯡꯗ ꯑꯣꯏꯕꯅꯤꯅ ꯑꯩ ꯑꯩꯈꯣꯏ ꯔꯦꯟ ꯂꯩꯔꯤꯁꯦ ꯈꯔ ꯏꯁꯇ꯭ꯔꯤꯛ ꯑꯣꯏꯌꯦꯕ ꯌꯨꯝꯕꯨꯗꯣ ꯑꯗꯨꯒꯤ ꯅꯨꯡꯗꯥꯡꯗ ꯆꯠꯊꯣꯛꯄꯗꯣ ꯇꯜꯂꯕ
ꯑꯣ ꯀꯔꯝ ꯀꯥꯟꯗ ꯍꯣꯡꯈ꯭ꯔꯤꯅꯣ
ꯃꯥꯥꯁꯦ ꯇꯨ ꯊꯥꯎꯖꯟ ꯇ꯭ꯋꯦꯟꯇꯤ ꯊ꯭ꯔꯤꯗꯔ ꯑꯣꯏꯕꯅꯦ ꯇ꯭ꯋꯦꯟꯇꯤ ꯊ꯭ꯔꯤ ꯇ꯭ꯋꯦꯟꯇꯤ ꯐꯣꯔ ꯇ꯭ꯋꯦꯟꯇꯤ ꯐꯣꯔ
ꯀꯨꯏꯗꯔꯤꯅꯦ ꯑꯗꯨꯗꯤ ꯑꯗꯨꯝ
ꯑꯝ ꯀꯏꯗꯔꯤꯌꯦ ꯑꯩꯈꯣꯏ ꯑꯗꯨ ꯃꯤꯁꯇꯣ ꯑꯩꯈꯣꯏ ꯇꯤꯟꯅꯕꯁꯦ ꯌꯥꯝ ꯅꯨꯡꯉꯥꯏꯕ ꯍꯥꯏꯇꯥꯔꯦ ꯑꯩꯈꯣꯏ ꯁꯦꯃꯤꯁꯇꯔꯒ ꯀꯣ ꯆꯃꯤꯅꯥꯌꯦ ꯑꯗꯨꯒ ꯀꯔꯤ ꯀꯔꯤꯔ ꯌꯥꯝ ꯋꯥ ꯋꯥꯔꯤ ꯁꯥꯕ ꯅꯨꯡꯉꯥꯏꯕꯗꯣ
ꯍꯧꯖꯤꯛꯁꯦ ꯆꯦ ꯑꯩꯈꯣꯏ ꯀꯣꯂꯦꯖꯇꯒꯤ ꯑꯣꯖꯥ ꯀꯌꯥꯃꯨꯛ ꯂꯥꯛꯀꯦ ꯆꯦꯍꯣꯏ ꯇꯥꯛꯄꯒꯤ
ꯈꯣꯏꯒꯤꯗ ꯂꯥꯛꯄꯁꯦ ꯑꯣꯖꯥ ꯅꯨꯄꯥ ꯑꯃꯅꯦ ꯑꯗꯨꯒ ꯅꯣꯏꯒꯤ ꯍꯩꯆꯑꯣꯗꯤꯗꯣ ꯑꯗꯨ ꯌꯥꯎꯋꯦ ꯑꯗꯨꯒ ꯃꯦꯝꯁꯦ ꯅꯣꯏꯒꯤꯗꯒꯤ ꯂꯥꯛꯄꯁꯦ ꯃꯤ ꯀꯌꯥꯔ ꯇꯔꯦꯠꯔ ꯃꯥꯄꯜꯔ ꯑꯣꯏꯔꯝꯒꯅꯤꯗ ꯃꯤ ꯌꯥꯝꯃꯦ ꯎꯝ ꯃꯦꯗꯥꯝꯁꯤꯡꯗꯣ ꯌꯥꯝꯃꯦꯕ ꯅꯨꯄꯥ ꯑꯣꯖꯥ ꯅꯨꯄꯥꯗꯨꯗꯤ ꯑꯃꯈꯛꯇꯅꯦꯕ ꯂꯥꯛꯄꯗꯣ
ꯑꯈꯣꯏ
ꯑꯩꯈꯣꯏ ꯗꯤꯄꯥꯔꯠꯃꯦꯟꯒꯤ ꯑꯣꯏꯅ ꯅꯨꯄꯥ ꯑꯃꯈꯛꯇꯪ ꯌꯥꯎꯋꯦ ꯑꯗꯨ ꯑꯣꯏꯔꯝꯒꯗꯤ
ꯀꯩ ꯍꯥꯏꯕ
ꯑꯩꯈꯣꯏ ꯗꯤꯄꯥꯔꯠꯃꯦꯟꯒꯤ ꯑꯣꯏꯅꯅꯦ
ꯑꯥ
ꯅꯨꯄꯥ ꯑꯃꯈꯛꯇ ꯌꯥꯎꯋꯦꯕ ꯑꯣꯖꯥ
ꯑꯣ ꯑꯣꯥ
ꯑꯗꯨ ꯑꯣꯏꯔꯝꯒꯅꯤ
ꯑꯗꯨ ꯅꯨꯄꯥꯗꯨ ꯃꯥꯗꯣ ꯄꯣꯏꯇ꯭ꯔꯤꯒꯨꯝꯕ ꯇꯥꯛꯄꯁꯦ ꯌꯥꯝ ꯅꯨꯡꯉꯥꯏꯌꯦ
ꯎꯝ ꯀꯩꯁꯨ ꯀꯣꯏꯗꯕꯅꯦ
ꯎꯝ
ꯑꯗꯨ ꯑꯣꯖꯥꯁꯦ ꯀꯌꯥꯃꯨꯛꯀ ꯇꯥꯛꯀꯦ
ꯅꯪꯒꯤ ꯈꯣꯟꯖꯦꯜ ꯐꯖꯅ ꯇꯥꯗ꯭ꯔꯦꯍꯦ ꯅꯦꯠꯋꯔꯛ ꯅꯔꯗꯤ ꯈꯪꯗ꯭ꯔꯦ ꯀꯣ ꯇꯥꯕ꯭ꯔꯣ